ꯎꯝ
ꯑꯥ ꯆꯥꯛ ꯆꯥꯔꯕ꯭ꯔꯣ ꯍꯣꯏ ꯆꯔꯦ ꯆꯔꯦ
ꯎꯝ ꯀꯩ ꯏꯟꯁꯥꯡ ꯆꯥꯒꯦ
ꯉꯁꯤꯁꯦ ꯑꯁ ꯌꯦꯟꯁꯥꯡ ꯍꯥꯎꯇ꯭ꯔꯦ ꯆꯝꯐꯨꯠ ꯕꯦꯂꯟꯗ꯭ꯔꯤ ꯆꯝꯐꯨꯠ ꯀ ꯀꯥꯡꯁꯣꯏ ꯑꯃꯒ
ꯑꯃꯦꯠꯄ ꯑꯃꯒ ꯆꯥꯔꯦ ꯉꯁꯤꯗꯤ
ꯁꯧꯒꯔꯤꯒ ꯍꯋꯥꯏꯒ ꯆꯥꯏ
ꯎꯝ ꯎꯝ
ꯎ ꯐꯣꯟꯒꯤ
ꯍꯤꯡꯒꯣꯜꯒꯤ ꯁꯧꯒꯔꯤꯅ ꯍꯥꯎꯔꯦ ꯍꯟꯗ ꯍꯟꯗꯛꯇꯤ
ꯎꯝ ꯀꯩꯗꯧꯔꯤꯒꯦ
ꯁꯨꯝ ꯆꯥꯛꯇꯣꯛꯑꯒ ꯁꯨꯃꯥꯏꯅ ꯂꯩꯌꯦ ꯍꯧꯖꯤꯛꯇꯤ ꯐ꯭ꯔꯤꯗ ꯃꯇꯝ ꯂꯦꯜꯂꯒ
ꯁꯟꯗꯦ ꯑꯣꯏꯕꯅꯤꯅ
ꯎꯝ ꯉꯁꯤꯗꯤ ꯊꯕꯛ ꯁꯨ ꯌꯥꯝꯗ꯭ꯔꯦ ꯃꯇꯝ ꯂꯦꯟꯕ ꯑꯣꯏꯅ ꯐꯣꯟ ꯇꯧꯔꯒ ꯂꯩꯒꯅꯤ
ꯎꯝ
ꯎꯝ ꯅꯣꯏꯁꯨ ꯃꯤ ꯌꯥꯝ ꯂꯣꯏꯅꯦ ꯍꯟꯗꯛꯇꯤꯀꯣ
ꯎꯝ ꯑꯉꯥꯡ ꯑꯍꯨꯝꯒ ꯑꯩꯒ ꯑꯍꯟꯒ
ꯎꯝ
ꯑꯃꯗꯤ ꯉꯁꯤ ꯑꯃꯨꯛ ꯆꯠꯂꯅꯤ
ꯑꯣ ꯃꯣꯏꯁꯨ ꯑꯃꯨꯛ ꯁ꯭ꯀꯨꯜ ꯍꯧꯔꯗ꯭ꯔꯣ
ꯎꯝ ꯉ ꯍꯌꯦꯡ ꯍꯧꯔꯅꯤ ꯍꯥꯏ ꯑꯗꯨꯒꯤ
ꯑꯣ ꯑꯣ ꯑꯣ ꯃꯆꯦꯗꯨꯗꯤ ꯈꯔ ꯒ꯭ꯌꯥꯟ ꯇꯥꯕ꯭ꯔꯣ
ꯑꯁ ꯂꯥꯡꯕꯗ ꯂꯥꯡꯕꯗ ꯂꯣꯏꯔꯦ ꯑꯅꯤꯁꯨꯕꯒꯤ
ꯑꯣ ꯃꯣꯏ ꯃꯁꯦꯅꯤ ꯑꯦꯗꯝ ꯂꯥꯡꯕꯗꯨ ꯈꯥꯛꯇꯅꯦ ꯄ ꯄꯥꯝꯕ ꯈꯣꯡꯂꯥꯎ ꯈꯣꯡꯂꯒ ꯆꯦꯟꯕ ꯍꯣꯏꯁꯨꯅꯦ ꯍꯌꯦꯡ ꯑꯣꯏꯔꯗꯤ ꯁꯤꯗ ꯂꯥꯛꯄꯁꯤꯡꯗꯣ ꯆꯠꯀꯗꯧꯕ ꯃꯥꯜꯂꯦ ꯃꯣꯏꯁꯨ ꯗꯦꯠ ꯁꯕꯦꯟ ꯑꯩꯠ ꯇꯩ ꯀ꯭ꯂꯥꯁ ꯍꯧꯔꯅꯤ
ꯁꯨꯇꯤꯒꯤ ꯂꯥꯛꯄ
ꯎꯝ ꯁꯨꯇꯤꯒꯤ ꯂꯥꯛꯄꯥ ꯄꯨꯂꯞ ꯂꯥꯛꯄꯒꯤ ꯑꯁ ꯅꯍꯥꯟꯗꯨꯗꯤ ꯃꯤ ꯌꯥꯝꯕꯅ ꯂꯣꯏꯔꯦ ꯃꯣꯏ ꯃꯤ ꯃꯔꯤ ꯃꯉꯥ ꯂꯥꯛꯑꯦ ꯂꯩꯕꯗꯨꯒ ꯇꯔꯨꯛ ꯇꯔꯦꯠ ꯑꯣꯏꯕ ꯅꯨꯄꯥ ꯃꯆꯥ ꯑꯣꯏꯕꯅꯤꯅ ꯂꯥꯡꯕꯗꯣ
ꯎꯝ ꯅꯣꯏꯅ ꯂꯩꯕꯗꯨꯗꯤ ꯆꯠꯈ꯭ꯔꯕꯣ
ꯂꯩꯌꯦ
ꯎꯝ
ꯅꯣꯏꯁꯤꯡꯗ ꯍꯌꯦꯡ
ꯇꯝꯕ ꯆꯠꯀꯗꯧꯕ ꯃꯥꯜꯂꯦ ꯑꯗꯨ ꯈꯪꯗꯦ ꯃꯆꯥꯅꯨꯄꯤ ꯃꯆꯥꯅꯨꯄꯥ ꯗꯨꯗꯤ ꯂꯩꯒꯗꯧꯕ ꯃꯥꯜꯂꯦ ꯃꯄꯥꯒ
ꯂꯥꯡꯕꯅ ꯂꯥꯡꯕꯅ ꯃꯅꯨꯡꯗ ꯕꯣꯜ ꯁꯥꯟꯅꯕꯒ ꯅꯨꯄꯥ ꯃꯆꯥ ꯑꯣꯏꯕꯅꯤꯅ ꯕꯣꯜꯗꯣ ꯄꯥꯝꯕꯗꯨꯒ
ꯎꯝ ꯕꯣꯜ ꯌꯦꯡꯉꯤꯕ꯭ꯔꯣ ꯅꯣꯏ
ꯑꯌꯨꯛꯇ ꯃꯄꯥꯗꯨ ꯌꯦꯡꯉꯦ ꯑꯩ ꯑꯁ ꯉꯝꯇꯥ ꯍꯧ ꯋꯥꯠꯂꯒ ꯕꯣꯜ ꯌꯦꯡꯕꯁꯨ ꯅꯨꯡꯉꯥꯏꯇꯦ
ꯆꯥꯡꯁꯦ ꯐꯖꯅ ꯃꯄꯨꯡ ꯐꯥꯅ ꯇꯨꯝꯗ꯭ꯔꯗꯤꯀꯣ
ꯑꯁ ꯃꯣꯏꯒꯤ ꯕꯣꯜ ꯂꯥꯛꯄꯒꯤ ꯇꯥꯏꯃꯤꯡꯁꯦ ꯑꯩꯈꯣꯏꯒꯤꯗꯤ ꯌꯥꯝ ꯆꯥꯟꯅꯗ꯭ꯔꯦ
ꯎꯝ ꯌꯥꯝ ꯆꯥꯟꯅꯗ꯭ꯔꯦꯕ ꯄꯨꯡ ꯑꯅꯤ ꯃꯈꯥꯏ ꯕꯥꯔꯣ ꯃꯈꯥꯏ ꯔꯥ ꯇꯔꯥ ꯃꯈꯥꯏꯒꯨꯝꯕ ꯕꯥꯔꯣ ꯃꯈꯥꯏ ꯈꯔꯗꯤ ꯎ ꯎꯝ ꯐꯥꯏꯚ ꯃꯉꯥ ꯃꯈꯥꯏꯒꯨꯝꯕꯗꯀꯣ ꯄꯤꯕ ꯃꯇꯝꯁꯨ ꯂꯥꯛꯦ ꯍꯟꯗꯛꯇꯤ ꯍꯌꯦꯡ ꯍꯪꯆꯤꯠ ꯄꯨꯡ ꯑꯅꯤ ꯃꯈꯥꯏꯗꯋꯥꯏꯗ ꯂꯩꯅꯦ ꯕꯥꯔꯣ ꯃꯈꯥꯏꯗ ꯄ ꯒꯒ ꯀꯩꯅꯁꯨꯂ
ꯊꯦꯡꯅ ꯂꯥꯛꯄꯁ ꯍ
ꯎꯝ
ꯃꯤ ꯌꯥꯝꯃꯒ ꯌꯦꯡꯕꯗ ꯅꯨꯡꯉꯥꯏꯕꯅꯤ ꯃꯤ ꯌꯥꯝꯗ꯭ꯔꯗꯤ ꯅꯨꯡꯉꯥꯏꯇꯦ ꯑꯗꯨꯒꯨꯝꯕꯗꯨꯁꯨ
ꯃꯤ ꯑꯃ ꯑꯅꯤ ꯈꯛꯇ ꯌꯦꯡꯕꯁꯨ ꯍꯣꯏ ꯅꯨꯡꯉꯥꯏꯇꯕꯅꯤ ꯀꯩꯅꯣ ꯂꯥꯉꯉꯒ ꯀꯣ ꯁꯄ꯭ꯔꯣꯠ ꯇꯧꯅꯔꯒ ꯑꯦ ꯑꯗꯨꯒꯨꯝꯕꯗꯤ ꯈꯔ ꯅꯨꯡꯉꯥꯏ
ꯑꯩꯗꯤ ꯁꯨꯛ ꯌꯦꯡ ꯌꯦꯡꯗꯦ
ꯎꯝ
ꯍꯧꯖꯤꯛꯇꯤ ꯐ꯭ꯔꯤ ꯑꯣꯏꯔꯝꯒꯅꯤꯗꯅ
ꯍꯧꯖꯤꯛꯇꯤ ꯑꯉꯥꯡꯁꯤꯡ ꯇꯨꯝꯈ꯭ꯔꯦ ꯑꯅꯤꯅ ꯁꯥꯟꯅꯔꯤ ꯃꯄꯥꯟꯗ
ꯑꯆꯧꯕ ꯑꯅꯤꯗꯨꯗꯤ ꯇꯨꯝꯃꯣ ꯍꯥꯏꯔꯁꯨ ꯌꯥꯔꯣꯏꯅꯦ
ꯑꯗꯨꯅꯦ ꯌꯥꯗꯕꯒꯤ ꯑꯩꯅ ꯃꯄꯥꯟꯗ ꯊꯥꯗꯣꯛꯄ
ꯐ꯭ꯔꯤ ꯑꯣꯏꯅ ꯃꯣꯏ ꯃꯄꯥꯟꯗ ꯂꯩꯕꯗꯨꯅ ꯐꯔꯦ
ꯎꯝ ꯑꯁ ꯃꯄꯥꯟꯗ ꯂꯩꯔꯁꯨ ꯂꯩꯈꯣꯝ ꯁꯥꯟꯅꯕꯗ ꯑꯁ ꯂꯣꯏꯔꯦ
ꯑꯗꯨꯁꯨꯅꯦ ꯃꯔꯣꯟ ꯑꯃ ꯌꯥꯗꯕ ꯃꯅꯨꯡꯗ ꯂꯩꯌꯦ ꯂꯥꯡ ꯂꯥꯡꯕꯒ ꯂꯥꯡꯕꯒ ꯃꯣꯠꯍꯟꯕꯒ ꯀꯣ ꯆꯦ ꯁꯥꯟꯅꯕꯒꯨꯝꯕ ꯁꯤꯒꯥꯏ ꯕꯒꯨꯝꯕ
ꯎꯝ ꯃꯆꯦꯗꯣ ꯆꯠꯈ꯭ꯔꯗꯤ ꯈꯔ ꯐꯔꯅꯤ
ꯎꯝ
ꯗꯩ ꯑꯩꯉꯣꯟꯗꯁꯨ ꯈꯔ ꯃꯇꯝ ꯌꯥꯝꯃꯅꯤ
ꯑꯝ
ꯑ ꯑꯗꯨ ꯁꯂꯥ ꯃꯄꯥꯗꯣ ꯂꯥꯛꯑꯗꯤ ꯂꯪꯗꯣ ꯂꯧꯔꯒ ꯇꯧꯅꯤꯡꯉꯥꯏ ꯇꯧꯔꯣ ꯑꯅꯤ ꯍꯥꯟꯅ
ꯎꯝ ꯎꯝ ꯇꯧꯔꯅꯤ
ꯁꯦꯟꯁꯨ ꯇꯥꯟꯗꯕ ꯌꯥꯗ꯭ꯔꯦ
ꯎꯝ
ꯄꯨꯔꯛꯄ ꯈꯛꯇ ꯆꯥꯕꯁꯨ ꯑꯃꯨꯛ ꯌꯥꯗ꯭ꯔꯦ
ꯑꯗꯨꯅꯤ
ꯍꯪꯗ꯭ꯔꯦ ꯑꯃꯗ ꯀꯌꯥꯝ ꯀꯨꯏꯅ ꯁꯥꯒꯗꯕꯅꯣ ꯑꯉꯥꯡ ꯂꯩꯕꯒ
ꯎꯝ
ꯇꯨ ꯄ꯭ꯂꯥꯏ ꯑꯣꯏꯕꯒꯤ ꯈꯔꯗꯤ ꯐꯒꯗꯕ ꯃꯥꯜꯂꯦ
ꯎꯝ ꯇꯨ ꯄ꯭ꯂꯥꯏ ꯑꯣꯏꯕꯅꯤꯅ ꯌꯥꯝ ꯁꯥꯡ ꯇꯧꯕꯁꯨ ꯅꯠꯇꯦ ꯀꯌꯥꯝ ꯀꯨꯏꯅ ꯆꯪꯉꯦ
ꯑꯣ ꯐꯅꯦꯛꯀꯤ ꯃꯇꯥꯏꯗꯣ ꯁꯥꯅꯤꯡꯉꯥꯏ ꯂꯩꯌꯦꯕ ꯑꯩꯗꯣ ꯑꯗꯨ ꯑꯁ ꯇꯟꯕ
ꯎꯝ
ꯄꯨꯡ ꯑꯃ ꯐꯝꯕ ꯍꯥꯏꯕꯁꯦ ꯌꯥꯝ ꯐꯔꯕꯅꯦ ꯄꯨꯡ ꯑꯃ ꯐꯥꯎ ꯐꯝꯕ ꯌꯥꯗꯕ
ꯎꯝ
ꯑꯉꯥꯡ ꯇꯨꯝꯕ ꯃꯇꯝꯗ ꯈꯛꯇ ꯁꯨꯕ ꯊꯥꯗꯣꯛꯂꯒ ꯊꯣꯡ ꯍꯥꯡꯂꯗꯤ ꯃꯄꯥꯟꯗꯒ ꯆꯠꯇꯧꯔꯝꯒꯅꯤ ꯊꯣꯡ ꯊꯤꯡꯗ꯭ꯔꯗꯤ
ꯌꯥꯗ꯭ꯔꯦ
ꯍꯨꯖꯤꯛꯇꯤ ꯆꯠꯄꯁꯨ ꯍꯩꯔꯕꯅꯤꯅ ꯎꯝ
ꯃꯄꯥꯟ ꯊꯣꯛꯀꯦ ꯍꯥꯏꯅ
ꯎꯝ ꯊꯣꯡ ꯊꯦꯡꯅꯁꯨ ꯀꯞꯂꯝꯒꯅꯤ
ꯅꯣꯏꯒꯤ ꯏꯪꯈꯣꯜꯗꯤ ꯐꯥꯔꯤꯕ꯭ꯔꯣ ꯀꯔꯤ ꯀꯔꯤ ꯍꯧꯔꯤꯒꯦ
ꯑꯁ ꯑꯩꯈꯣꯏ ꯍꯤꯡꯈꯣꯟꯗꯤ ꯁꯧꯒ꯭ꯔꯤ ꯈꯛꯇ ꯉꯥꯏꯔꯦꯗ ꯃꯥꯏꯔꯦꯟꯗꯨꯒ ꯑꯇꯩꯗꯤ ꯐꯖꯅ ꯍꯧꯗ꯭ꯔꯦ
ꯍꯩꯅꯧꯗꯨꯗꯤ
ꯑꯣ ꯍꯩꯅꯥꯎꯗꯨꯗꯤ ꯃꯅꯤꯡꯒꯤꯗꯣ ꯃꯨꯟꯕ ꯍꯧꯔꯦ ꯃꯅꯤꯡꯗꯣ ꯍꯥꯎꯕ ꯋꯥꯠꯂꯤꯅꯦ ꯃꯃꯥꯗꯣ ꯑꯃꯥ ꯅꯅꯥꯃꯣ ꯍꯦ ꯑꯃꯥ ꯅꯅꯥꯃꯣ ꯍꯦ ꯃꯟꯕꯣ ꯀꯩꯅꯣ ꯇꯧꯗ꯭ꯔꯔꯤ ꯉꯔꯥꯡꯗꯣ ꯏꯆꯥ ꯅꯨꯄꯥꯅ ꯇꯥꯔꯦ ꯍꯥꯏꯅ ꯑꯃ ꯈꯨꯜꯂꯥꯛꯑꯦ ꯃꯄꯥꯅ ꯑꯃꯨꯛ ꯍꯦꯛ ꯍꯧꯒꯠꯄꯗ ꯑꯁ ꯑꯃ ꯑꯃ ꯃꯣꯠꯂꯦꯅ ꯍꯦꯛꯂꯥꯛꯄꯗꯣ ꯑꯩ ꯑꯌꯨꯛ ꯆꯥꯒꯦ ꯍꯥꯏꯕꯗꯣ ꯏꯆꯥ ꯅꯨꯄꯥꯅ ꯆꯠꯈꯤꯕ ꯍꯥꯜꯂꯦꯅꯦ ꯍꯧꯖꯤꯛꯅ ꯅꯤꯡꯁꯤꯡꯂꯥꯛꯑꯦ
ꯃꯄꯥꯟꯒꯤꯗꯣ
ꯎꯝ ꯃꯄꯥꯟꯒꯤꯗꯣ ꯑꯆꯧꯕꯁꯤꯡꯗꯣ ꯃꯣꯏꯅ ꯆꯤꯀꯅꯥ ꯍꯦꯛ ꯄꯔꯁꯨ ꯈꯪꯗ꯭ꯔꯦ ꯍꯦꯛꯇ ꯀꯩꯅꯣ ꯇꯧꯔꯝꯕ ꯂꯩꯔꯝꯗꯕ ꯑꯆꯥꯎꯕ ꯌꯥꯝ ꯆꯥꯎꯕ ꯑꯃꯛ ꯒꯦꯠ ꯃꯅꯥꯛꯇ ꯂꯩꯕꯗꯣ ꯂꯧꯒꯅꯨꯀꯣ ꯍꯧꯕꯅꯨ ꯍꯥꯏꯅ ꯑꯩꯅ ꯀꯩꯅꯣ ꯇꯧꯍꯟꯕ ꯑꯗꯨꯗꯤ ꯃꯃꯥꯟꯅꯕꯁꯤꯡ ꯂꯥꯛꯄꯗ ꯈꯪꯗ꯭ꯔꯦ ꯍꯥꯏꯅ ꯍꯦꯛ ꯑꯩꯈꯣꯏꯁꯨ ꯎꯔꯒ ꯂꯧ ꯎꯝ ꯑꯗꯨ ꯂꯧꯔꯁꯤꯗ ꯁꯤꯗꯤ ꯌꯥꯝ ꯃꯨꯜꯂꯦ ꯎꯝ ꯅꯣꯡꯃꯥꯒꯨꯝꯕ ꯊꯝꯂꯒ ꯃꯤꯌꯥꯝ ꯆꯥꯃꯤꯟꯅꯁꯦ ꯍꯥꯏꯅꯀꯣ
ꯎꯝ
ꯑꯩꯗꯣ ꯍꯥꯏꯔꯒ ꯑꯩ ꯅꯨꯄꯥꯗꯨꯅ ꯌꯥꯗꯕ ꯍꯥꯏ ꯐꯖꯅ ꯃꯨꯟꯁꯨꯅ ꯍꯥꯎꯅ ꯆꯥꯁꯦ ꯍꯥꯏ ꯀꯅꯤ ꯇ ꯆꯥꯡꯅꯒ ꯑꯁ ꯉꯥꯏꯍꯥꯛꯈꯤꯞꯁꯦ ꯍꯥꯏꯅ ꯋꯥꯔꯦ ꯅꯣꯏ ꯊꯕꯛ ꯆꯠꯂꯒ ꯂꯥꯛꯄ ꯃꯇꯝꯗꯅꯦꯕ ꯑꯗꯣ ꯑꯃꯨꯛ ꯍꯦꯛꯃꯒ ꯍꯧꯒꯠꯂꯛꯂꯒ ꯊꯂꯛꯄ ꯀꯥꯟꯗꯗꯤ ꯎꯗꯕ
ꯄ꯭ꯂꯥꯁꯇꯤꯛ ꯌꯣꯝꯃꯒ ꯊꯝꯕꯤꯔꯗꯤ ꯐꯥꯒꯗꯕ
ꯐꯒꯗꯕ ꯀꯅꯥꯅ ꯑꯣꯏꯖꯥꯠꯂ ꯍꯥꯏꯌꯦ ꯑꯩꯈꯣꯏ ꯍꯧꯖꯤꯛ
ꯕꯣꯜꯅ ꯇꯧꯕꯗꯣ
ꯑꯥ ꯑꯗꯨ ꯑꯗꯨꯅꯅꯦ ꯑꯗꯨ ꯑꯗꯨ ꯆꯃꯦꯅꯁꯦ ꯄꯨꯛꯅꯤꯡꯁꯨ ꯀꯩꯅꯣ ꯇꯧꯋꯦꯗꯅ ꯅꯨꯡꯉꯥꯏꯇꯦꯗꯅ ꯃꯥꯅ ꯃꯣꯏꯅ ꯂꯧꯕ꯭ꯔꯥ ꯀꯅꯥꯅ ꯂꯧꯕ꯭ꯔꯥ ꯃꯣꯏꯅꯅꯦ ꯍꯥꯏꯅ ꯑꯩꯅ ꯍꯥꯏꯕ ꯃꯤ ꯑꯁꯤꯗ ꯁꯤꯗ ꯑ ꯄꯥꯟꯕꯗꯤ ꯃꯤ ꯈꯪꯗꯅꯕꯅ ꯁꯤꯅ ꯑꯩꯈꯣꯏ ꯈꯪꯕ ꯃꯁꯦꯟꯅ ꯂꯧꯕꯅꯤ ꯁꯤꯗꯤ ꯍꯥꯏꯔꯦ ꯃꯣꯏꯁꯨ ꯄꯃꯨꯕ ꯌꯥꯝ ꯆꯥ ꯍꯣꯏ ꯑꯗꯨꯅꯦ
ꯃꯣꯏꯁꯦ ꯃꯨꯟꯕ ꯀꯥꯟꯗ ꯃꯍꯥꯎ ꯈꯪꯗꯕꯒꯤꯅꯦ
ꯑꯩꯗꯣ ꯑꯗꯨꯝ ꯍꯥꯏꯕꯅꯦ ꯃꯤꯌꯥꯝ ꯃꯨꯟꯅ ꯆꯁꯤ ꯁꯤ ꯍꯥꯏꯗꯤ ꯍꯥꯎꯕ ꯍꯦꯟꯕꯅꯤꯀꯣ ꯎꯝ ꯅꯣꯏꯅ ꯍꯤꯡꯅ ꯆꯥꯅꯤꯡꯅꯗꯤ ꯃꯅꯤꯡꯒꯤꯗꯤ ꯍꯥꯎꯕ ꯋꯥꯠꯄꯅꯦ ꯃꯅꯤꯡꯒꯤꯁꯦ ꯂꯧꯑꯣ ꯍꯥꯏꯕꯅꯦꯕ ꯃꯃꯥꯅꯤꯗꯣ ꯅꯍꯥꯟ ꯀꯅꯥ ꯂꯩꯁꯥꯕꯤ ꯑꯃ ꯇꯤꯚꯤ ꯎꯝ ꯀꯩꯅꯣ ꯕꯣꯜ ꯌꯦꯡꯅꯤꯡꯉꯥꯏ ꯂꯥꯛꯑꯦꯕ
ꯎ
ꯑꯗꯨ ꯅꯨꯃꯤꯠꯇꯗꯤ ꯑꯍꯨꯝ ꯃꯔꯤ ꯃꯉꯥ ꯍꯦꯛꯄ ꯃꯥꯜꯂꯦ ꯃꯣꯏ ꯁꯤꯡꯖꯨ ꯀꯩꯅ ꯅꯨꯃꯤꯠ ꯄꯆꯥ ꯕ ꯖꯥꯠꯅꯤꯅ ꯑꯗꯣ ꯑꯩꯅ ꯍꯧꯒꯠꯄꯗꯗꯤ ꯑꯁꯨꯛ ꯑ ꯁꯛ ꯆꯥꯎꯕ ꯁꯤꯡꯗꯣ ꯂꯩꯇ꯭ꯔꯕ ꯃꯥꯡꯈ꯭ꯔꯕ ꯑꯗꯨꯗꯨꯗꯤ ꯑꯩꯅ ꯑ ꯁꯤꯗꯤ ꯌꯥꯒꯦ ꯀꯅꯥ ꯀꯅꯥ ꯍꯦꯛ ꯄ꯭ꯔ ꯍꯥꯏꯔ ꯑꯩꯈꯣꯏꯗꯤ ꯍꯦꯛꯇꯦ ꯍꯦꯛꯇꯦ ꯍꯥꯏꯕ ꯑꯦ ꯃꯤ ꯍꯥꯟꯅ ꯍꯣꯏ ꯑꯗꯨꯝ ꯂꯩꯕꯗ ꯀꯅꯥꯁꯨ ꯅꯨꯡꯗꯥꯡꯗ ꯎꯝ ꯆꯪꯗꯕꯅꯦ ꯍꯥꯏꯅꯦꯀꯣ
ꯎꯝ
ꯑꯩ ꯈꯣꯏꯗꯤ ꯈꯪꯗꯦ ꯍꯥꯏ ꯑꯗꯨ ꯂꯩꯁꯥꯕꯤ ꯂꯥꯛꯄꯗꯣ ꯎꯝ ꯎꯝ ꯎꯝ ꯀꯩꯅꯣ ꯇꯧꯕ ꯑꯣꯏꯔꯝꯒꯅꯦꯕ ꯍꯥꯏꯕꯨꯗꯤ ꯆꯥꯕꯨꯡꯒꯤꯀꯣ ꯃꯤ ꯁꯦ ꯍꯦꯛ ꯎꯕꯗ ꯂꯧꯅꯤꯡꯕ ꯋꯥꯈꯟ ꯊꯣꯛꯑꯦꯕ ꯑꯗꯨꯒꯤꯗꯣ
ꯑꯗꯨꯅꯤ ꯊꯣꯛꯄꯗꯣ ꯃꯨꯟꯕ ꯀꯥꯟꯗ ꯆꯥꯕꯒꯤ ꯍꯥꯎ ꯒꯤ ꯃꯍꯥꯎꯗꯣ ꯈꯪꯗꯕꯒꯤꯅꯦꯕ
ꯑ ꯑꯗꯨꯅꯦ
ꯑꯗꯨ ꯈꯪꯉꯗꯤ ꯑꯁ ꯃꯨꯜꯂꯀꯥꯟꯗꯅ ꯍꯦꯟꯅ ꯍꯥꯎꯕꯅꯦ ꯍꯥꯏꯅ
ꯑ
ꯑꯥꯎꯕꯩꯕ ꯄꯝꯃꯨꯌꯦ
ꯗ ꯅꯍꯥꯟꯁꯨ ꯑꯩ ꯊꯕꯛ ꯈꯔ ꯆꯤꯜꯂꯦ ꯍꯥꯏꯅ ꯆꯠꯊꯣꯛꯄ ꯀꯥꯟꯗ ꯌꯦꯡꯕ ꯀꯥꯟꯗ ꯃꯨꯟꯔꯒ ꯎꯑꯦ ꯃꯅꯤꯡꯒꯤꯗꯣ ꯃꯨꯟꯈ꯭ꯔꯤꯅꯦ ꯍꯥꯏꯅ ꯑꯩꯁꯦ ꯂꯧ ꯍꯦꯛꯄ ꯁꯪꯗ꯭ꯔꯒ ꯆꯠ ꯑꯗꯣ ꯍꯜꯂꯛꯄ ꯀꯥꯟꯗ ꯏꯆꯥ ꯅꯨꯨꯄꯤ ꯑꯃꯗꯣ
ꯎꯝ
ꯑꯁꯤ ꯁꯣꯝꯗ ꯃꯅꯤꯡꯗ ꯄꯥꯟꯕꯥꯝꯕꯗꯨꯁꯨ ꯌꯥꯝ ꯊꯨꯝꯃꯦ ꯍꯥꯏꯌꯦ ꯅꯪ ꯂꯧꯈ꯭ꯔꯕ꯭ꯔꯥ ꯍꯥꯏꯔꯣ ꯍꯣꯏ ꯑꯅꯤ ꯁꯤꯗ ꯂꯧꯈ꯭ꯔꯦ ꯑꯁ ꯉꯁꯥꯏ ꯑ ꯑꯩꯁꯨ ꯃꯨꯟꯈ꯭ꯔꯦ ꯍꯥꯏꯅ ꯂꯧꯕ ꯁꯪꯗꯅꯒ ꯆꯠꯄꯅꯤꯅꯦ ꯍꯥꯏꯔꯒ ꯑꯩꯈꯣꯏ ꯆꯥꯈ꯭ꯔꯦ
ꯃꯤ ꯌꯥꯝ ꯈꯨꯠ ꯌꯥꯝꯕꯒꯤ
ꯎꯝ ꯑꯗꯣꯅ ꯃꯥꯅ ꯑꯦ ꯁꯤꯗꯤ ꯑ ꯌꯥꯝ ꯊꯨꯝꯃꯦ ꯍꯥꯏꯕ ꯑꯩꯅ ꯁꯤꯗꯒꯤ ꯍꯦꯟꯅ ꯃꯃꯥꯡꯒꯤꯗꯣ ꯊꯨꯝꯕꯅꯤꯀꯣ ꯅꯣꯏ ꯃꯍꯥꯎ ꯈꯪꯗꯕꯒꯤꯅꯦ ꯑꯗꯨꯅ ꯑꯩ ꯁꯤꯗꯤ ꯃꯨꯟꯅ ꯆꯥꯁꯦ ꯑꯗꯨ ꯃꯔꯨꯁꯨ ꯄꯥꯝꯕꯅꯤꯅꯀꯣ ꯃꯤꯁꯤꯡꯅ ꯃꯔꯨ ꯄꯤꯌꯣ ꯄꯤꯌꯣ ꯍꯥꯏꯕꯅꯦꯕ ꯑꯗꯨ ꯑꯩꯅ ꯃꯔꯨꯗꯨ ꯄꯥꯝꯕꯅꯤꯅ ꯃꯔꯨ ꯄꯤꯁꯦ ꯍꯥꯏꯕ
ꯎꯝ
ꯑꯗꯨ ꯃꯣꯏꯅ ꯑꯁ ꯁꯤꯗꯤ ꯃꯨꯟꯗꯗꯤ ꯑꯩꯈꯣꯏ ꯆꯥꯕ ꯐꯪꯉꯔꯣꯏ ꯑꯃꯨꯛ ꯆꯠꯄꯅ ꯍꯥꯜꯂꯅꯤꯅꯦ ꯍꯥꯏ
ꯈꯔ ꯈꯔ ꯑꯆꯧꯕ ꯈꯔ ꯈꯔ ꯀꯠ